ꯇꯥꯕ꯭ꯔꯣ
ꯀꯩꯗꯧꯔꯤꯅꯣ
ꯐꯝꯃꯤꯌꯦ ꯅꯪꯗꯤ
ꯑꯩꯗꯤ ꯍꯤꯞꯄꯤ ꯑꯩꯗꯤ ꯊꯕꯛ ꯆꯥꯛ ꯆꯥꯗ꯭ꯔꯤꯑ ꯆꯥꯛ ꯊꯣꯡꯗ꯭ꯔꯤ ꯉꯍꯥꯛꯇꯪ ꯂꯩꯔꯒ ꯊꯣꯡꯒꯦ ꯇꯧꯕ ꯅꯪꯗꯤ
ꯑꯩꯗꯤ ꯆꯥꯈ꯭ꯔꯦ ꯉꯔꯥꯡ ꯅꯨꯡꯗꯥꯡꯒꯤ ꯆꯥꯛ
ꯀꯔꯤ ꯌꯦꯟꯖꯥꯡꯅꯣ
ꯂꯐꯨ ꯂꯐꯨ ꯑ ꯑꯁ ꯃꯅꯤꯄ꯭ꯔꯤꯅ ꯍꯩꯇ꯭ꯔꯦ ꯑꯗꯨꯒ ꯌꯦꯟꯒ ꯂꯐꯨ ꯊꯔꯣ ꯅꯠꯇꯕ ꯑꯃ ꯂꯐꯨ ꯄꯥꯝꯕꯤꯗ ꯃꯌꯥꯏꯗ ꯀꯛꯄꯗꯣ
ꯑꯣ ꯍꯥꯎꯕ꯭ꯔꯣ
ꯍꯥꯎꯇꯦ ꯉꯔꯥꯡꯗꯣ ꯊꯥꯎꯗꯣ ꯍꯥꯎꯇꯕꯒꯤ ꯑꯁ ꯈꯥꯏꯌꯦ ꯈꯔ ꯃꯅꯨꯡꯗ ꯂꯥ ꯌꯥꯎꯕ꯭ꯔꯥ ꯈꯪꯗꯦ
ꯑꯣ ꯑꯁ ꯑꯩꯗꯤ ꯊꯕꯛꯁꯨ ꯆꯠꯇ꯭ꯔꯦ ꯑꯌꯨꯛꯇꯣ ꯍꯧꯒꯠꯄ ꯊꯦꯡꯕ ꯉꯔꯥꯡ ꯅꯨꯡꯗꯥꯡ ꯕꯣꯜ ꯌꯦꯡꯕꯗꯣ ꯔꯣꯅꯥꯜꯗꯣꯒꯤ
ꯁꯨ ꯉꯝꯗꯕꯗꯣ
ꯉꯝꯗ꯭ꯔꯁꯨ ꯑꯁ ꯂꯥꯁ ꯑꯋꯥꯔꯗ ꯈꯛꯇꯪꯅꯤꯅ ꯋꯥꯟ ꯃꯤꯅꯤꯠꯀꯨꯝꯕ ꯋꯥꯠꯄ ꯈꯛꯇꯪ ꯇꯪꯈꯤꯕꯗꯣ ꯑꯁ ꯊꯃꯣꯏ ꯌꯥꯝ ꯆꯥꯛꯑꯦꯗ ꯑꯩ ꯔꯣꯅꯥꯜꯗꯣ ꯀꯞꯄꯗꯣ ꯃꯣꯏ ꯂꯣꯏꯕ ꯀꯥꯟꯗ ꯀꯞꯄꯗꯨꯗꯤ ꯑꯗꯨ ꯀꯥꯟꯗꯨꯗꯤ ꯀꯔꯤꯁꯨ ꯈꯜꯂꯝꯗꯦꯕꯀꯣ ꯈꯔ ꯅꯨꯡꯗꯤ ꯅꯨꯡꯉꯥꯏꯇꯦ ꯑꯗꯨ ꯑꯣꯏꯔꯁꯨ ꯍꯧꯖꯤꯛ ꯏꯟꯁꯇꯥꯒ꯭ꯔꯥꯝ ꯔꯤꯜꯁꯇ ꯃꯥꯅ ꯀꯞꯄꯒꯤ ꯈꯣꯠꯄꯒꯤ ꯌꯥꯝꯅ ꯊꯥꯒꯠꯅꯕꯗꯣ ꯑꯗꯨꯒ ꯑꯁ ꯌꯥꯝ ꯀꯥꯞꯅꯤꯡꯈ꯭ꯔꯕ ꯑꯩꯁꯦ ꯉꯥꯛꯇꯪꯗꯤ ꯀꯞꯈ꯭ꯔꯦꯕ
ꯑꯗꯨ ꯍꯥꯏꯗ꯭ꯔꯣ ꯄꯥꯁ ꯁꯥꯔꯅ ꯑꯩꯅ ꯋꯥꯆꯞ ꯆꯠꯊꯔꯛꯄꯗꯣ ꯉꯝꯃꯔꯣ ꯍꯥꯏꯅ
ꯑꯗꯨ ꯄꯥꯁꯇꯔ ꯅꯨꯄꯥꯗꯣ ꯀꯔꯤꯅꯣ ꯏꯟꯚꯣꯐ ꯌꯥꯝ ꯇꯧꯋꯦꯗ ꯄꯥꯁꯇꯔ ꯃꯥꯟꯗꯅ
ꯈꯪꯗꯦ ꯑꯗꯨꯗꯣ ꯑꯩ ꯅꯪꯉꯣꯟꯗ ꯊꯥꯔꯛ ꯗꯣ ꯑꯗꯨꯒ ꯉꯝꯈ꯭ꯔꯕ ꯃꯇꯨꯡꯗꯁꯨ ꯑꯃꯨꯛꯀ ꯀꯔꯤꯅꯣ ꯑꯃ ꯑꯃꯨꯛ ꯊꯥꯒꯠꯄꯅꯤ ꯐꯣꯟ ꯐꯣꯟ ꯇꯧꯔꯛꯑꯦ ꯃꯤ
ꯄꯥꯏꯒꯅꯨ
ꯎꯝ ꯄꯥꯏꯔꯣꯏ
ꯎꯝ ꯑꯁ ꯅꯨꯡꯉꯥꯏꯇꯦꯗ ꯌꯥꯝꯅ ꯅꯨꯡꯉꯥꯏꯇꯦ
ꯃꯨꯠꯈꯔꯦ ꯑꯃꯨꯛꯀꯥ
ꯎꯝ ꯃꯥꯒꯤꯗꯤ ꯂꯥꯁ ꯄ꯭ꯂꯦ ꯑꯣꯏꯔꯦꯗꯅ
ꯑꯥꯎ
ꯑꯗꯨꯒꯤ ꯅꯨꯡꯉꯥꯏꯇꯕ ꯃꯥꯒꯤ ꯃꯆꯥꯅꯨꯄꯥꯗꯨꯗꯤ ꯇꯨ ꯊꯥꯎꯖꯟ ꯊꯥꯔꯇꯤꯒꯤ ꯐ꯭ꯔꯤꯐꯥ ꯋꯥꯔꯜ ꯀꯞꯇ ꯑꯃꯨꯛ ꯁꯥꯟꯅꯒꯅꯤ ꯍꯥꯏꯌꯦꯏ
ꯇꯨ ꯊꯥꯎꯖꯟ ꯐꯤꯐꯇꯤꯒꯤ
ꯊꯥꯔꯇꯤꯒꯤ ꯇꯨ ꯊꯥꯎꯖꯟ ꯊꯥꯔꯇꯤꯗ ꯑꯃꯨꯛ ꯐꯤ ꯐꯤꯐꯥ ꯋꯥꯔꯗ ꯀꯞ ꯂꯩꯒꯅꯤ ꯑꯗꯨꯗ ꯑꯃꯨꯛ
ꯑꯥꯎ
ꯑꯗꯨꯗ ꯃꯆꯥꯅꯨꯄꯥꯕꯨ ꯁꯥꯟꯅꯍꯟꯒꯅꯤ ꯍꯥꯏꯌꯦꯕ
ꯔ‌ꯣꯅꯜꯗꯣꯗꯣ ꯍꯥꯏꯁ
ꯃꯥꯒꯤꯗꯤ ꯃꯇꯝ ꯂꯣꯏꯔꯦ ꯑꯗꯨꯅ ꯃꯥꯗꯤ ꯐꯣꯔꯇꯤ ꯇꯨ ꯏꯌꯔꯁ ꯁꯨꯈ꯭ꯔꯦꯗꯅ
ꯑꯣ
ꯅꯨꯡꯗꯤ ꯅꯨꯡꯉꯥꯏꯇꯦ ꯅꯨꯡꯉꯥꯏꯇ꯭ꯔꯁꯨ ꯀꯔꯤ ꯎꯄꯥꯏ ꯂꯩ
ꯎꯝ ꯑꯩꯗꯤ ꯀꯔꯤꯝ ꯈꯟꯗꯦ ꯉꯔꯥꯡꯗꯣ ꯑꯩꯗꯤ ꯕꯣꯜ ꯁꯨꯛꯌꯦꯡ ꯌꯦꯡꯗꯦ ꯑꯗꯨꯒ ꯕꯣꯜ ꯌꯦꯡꯒꯦꯅ ꯎ ꯑꯁꯤꯒꯤ ꯅꯨꯄꯥ ꯑꯃꯗꯨꯗ ꯏꯁꯀ꯭ꯔꯤꯟ ꯁꯣꯠ ꯊꯥꯔꯛꯑꯣꯅ ꯍꯥꯏꯕ꯫ ꯊꯥꯔꯛꯑꯦ ꯊꯥꯔꯛꯒ ꯆꯪꯕꯁꯨ ꯌꯥꯗꯦ ꯐꯣꯟ ꯇꯧꯑꯦ ꯐꯣꯟ ꯑꯃꯨꯛ ꯁꯨꯋꯤꯠꯁ ꯑ‌ꯣꯞ ꯗꯤꯁꯇꯞ ꯇꯧꯕ ꯌꯦꯜꯂꯛꯀꯅꯨ ꯍꯥꯏꯅ ꯁ꯭ꯋꯁꯣꯞ ꯊꯝꯃꯦ ꯃꯥ ꯏꯁꯄꯦꯟꯅꯦ ꯍꯥꯏꯅ ꯍꯥꯏꯔꯝꯃꯒ ꯑꯗꯨꯒ ꯀꯅꯥꯁꯨ ꯐꯣꯟ ꯄꯏꯈꯛꯇꯤ ꯍꯪꯒꯦ ꯀꯔꯝꯀꯥ ꯀꯔꯝꯕꯗ ꯆꯪꯉꯒ ꯌꯦꯡꯗꯣꯏꯅꯣꯅ ꯍꯪꯒꯦ ꯇꯧꯔꯒ ꯐꯣꯟꯁꯨꯨꯄꯥꯏ ꯄꯥꯏꯔꯛꯇꯦ ꯃꯤ ꯀꯅꯥꯝ
ꯑꯗꯨ ꯅꯨꯄꯥꯗꯣ ꯑꯩꯒꯤ ꯏꯁꯇꯦꯇꯁ ꯇ ꯔꯤꯄ꯭ꯂꯥꯏ ꯇꯧꯋꯦ ꯌꯥꯝꯅ ꯅꯣꯛꯑꯒ ꯀꯣ
ꯎꯝ
ꯀꯔꯝꯕ ꯅꯨꯄꯥꯅ‌ꯣ
ꯑꯁ ꯑꯃꯨꯕ ꯅꯨꯄꯥꯗꯣ ꯈꯔ ꯅꯦꯝꯕ ꯅꯨꯄꯥꯗꯣ
ꯑꯣ
ꯎꯝ ꯅꯪ ꯅꯪꯒꯤꯗꯣ
ꯑꯗꯨꯅ‌ꯦ ꯍꯥꯏꯁꯦ ꯑꯩꯉ‌ꯣꯟꯗꯒ ꯃꯦꯟꯁ‌ꯦꯟ ꯇꯧꯔꯦ ꯑꯩ ꯔꯣꯅꯥꯜꯗꯣꯒꯤ ꯁꯞꯄꯣꯔꯠꯅꯦ ꯍꯥꯏꯕꯁꯨ ꯅꯠꯇꯕꯗꯣ ꯑꯗꯨꯒꯤ ꯃꯦꯟꯁꯟꯒ ꯇꯧꯔꯒ ꯍꯥ ꯍꯥ ꯍꯥ ꯍꯥ
ꯑ
ꯑꯣ ꯁꯤꯇꯕꯗꯨ
ꯑ‌ꯣ ꯌꯥꯝꯅ ꯎꯁꯤꯠꯇꯦ ꯃꯣꯏꯁꯤ
ꯎꯝ
ꯃꯣꯏ ꯑꯥꯔꯖꯦꯟꯇꯤꯅꯥꯒꯤ ꯃꯦꯁꯤ ꯀꯩꯀꯥꯗꯨꯁꯨ ꯅꯨꯡꯁꯤꯗꯦ ꯍꯥꯏꯕꯗꯤ ꯅꯠ ꯇꯦꯗ ꯑꯗꯨ ꯅꯨꯡꯁꯤꯌꯦꯗ ꯑꯗꯣ ꯃꯥꯒꯤ ꯐꯦꯟꯁꯤꯡꯗꯨꯅ ꯅꯨꯡꯁꯤꯍꯟꯗꯕ ꯑꯃꯨꯛ
ꯑ ꯑꯩꯗꯤ ꯀꯅꯥꯁꯨ ꯁꯄꯣꯔꯠ ꯇꯧꯗꯦꯗ ꯉꯝ ꯉꯝꯕꯗꯨꯅꯦ
ꯑꯥꯔꯖꯦꯟꯇꯤꯅꯥꯒꯤ ꯃꯦꯁꯤꯁꯨ ꯄꯥꯝꯃꯦ ꯃꯦꯁꯤ ꯃꯦꯁꯤꯗꯤ ꯃꯥꯒꯤ ꯇꯦꯂꯦꯟ ꯂꯩꯕꯒꯤ ꯍꯥꯏꯩꯌꯦꯕ ꯀ‌ꯣꯄ‌ꯜꯗꯣ
ꯔꯣꯅꯥꯜꯗꯣꯅ ꯃꯥꯗꯤ ꯍꯥꯔꯠ ꯋꯥꯔꯀꯤꯡ ꯑꯣꯏꯕꯒꯤ ꯍꯩꯔ ꯍꯩꯕꯅꯦꯕ ꯃꯥꯗꯤ ꯅꯦꯃꯔꯁꯨ ꯃꯦꯁꯤꯗꯤ ꯌꯥꯝꯅ ꯍꯩꯌꯦ ꯃꯁꯥꯒꯤ ꯇꯦꯂꯦꯟ ꯂꯩꯌꯦꯕ ꯃꯥꯗꯤ ꯕꯣꯜꯗꯣ
ꯎꯝ ꯃ‌ꯦꯁꯤꯗꯤ ꯗꯥꯎꯅꯅꯦ ꯗꯥꯎ ꯌꯥꯕꯒꯤꯅꯦ ꯑꯗꯨꯝ
ꯍꯣꯏ ꯑꯗꯣ ꯔꯣꯅꯥꯜꯗꯣꯕꯨ ꯅꯨꯡꯁꯤꯕꯅ ꯀꯃꯥꯏꯅ ꯅꯨꯡꯁꯤꯕ꯭ꯔꯥ ꯍꯥꯏꯕꯗꯤ ꯃꯥꯗꯤ ꯑꯉꯥꯡ ꯑꯣꯏꯔꯤꯉꯩꯗꯒꯤ ꯌꯥꯝꯅ ꯗꯤꯗꯤꯛ ꯀꯦꯠ ꯇꯧꯔꯛꯄꯗꯣ ꯌꯥꯝꯅ ꯍꯥꯔꯗ ꯋꯥꯔꯀꯤꯡ ꯑꯣꯏꯔꯛꯄꯗꯣ ꯑꯗꯨꯒꯤ ꯄꯥꯝꯕꯅꯦꯕ ꯃꯥꯁꯦ ꯂꯣꯏꯅꯃꯛꯇꯤ ꯄꯥꯝ ꯃ‌ꯦ ꯂꯣꯏꯅ ꯍꯥꯏꯌꯦ ꯅ‌ꯦꯃꯥꯔ
ꯅꯦꯃꯥꯔꯗꯤ ꯀꯃꯥꯏꯅ ꯇꯧꯕ꯭ꯔꯣ꯫ ꯑꯗꯨꯒ ꯍꯧꯖꯤꯛꯀꯥꯟ ꯏꯁꯄꯦꯟꯒꯤ ꯅꯨꯄꯥ ꯏꯁꯄꯦꯟꯒꯤ ꯅꯨꯄꯥ ꯑꯃ ꯃꯁꯝꯒ ꯁꯥꯡꯉꯒ ꯚꯥꯏꯔꯦꯜ ꯆꯠꯄꯗꯣ ꯈꯪꯕ꯭ꯔꯥ ꯃꯃꯤꯡꯗꯤ ꯈꯪꯗꯦ ꯈꯪꯗꯦ ꯃꯃꯤꯡꯗꯤ ꯈꯪꯗꯦ ꯃꯤ ꯉꯧꯁ꯭ꯔꯣꯛ ꯉꯧꯔꯒ ꯉꯧꯔꯒ
ꯀꯝꯕꯅꯣ ꯅꯝꯕꯔ ꯁꯚꯦꯟꯗꯣ ꯑꯣꯏꯕꯖꯥꯔꯗꯣ ꯅꯝꯕꯔ ꯁꯚꯦꯟ ꯃꯤ ꯉꯧꯔꯒ ꯃꯁꯛ ꯐꯖꯕ ꯑꯃ ꯌꯥꯎꯕꯅꯦ
ꯀꯔꯤ ꯇꯧꯔꯒ ꯃꯁꯝꯒ ꯁꯨꯃꯥꯏꯅ ꯃꯤꯅ ꯏꯗꯤꯠ ꯇꯧꯕꯗ ꯌꯦꯡꯅꯤꯡꯗꯕꯁꯤꯡꯅ ꯃꯃꯥꯏ ꯏꯁꯥꯡ ꯁꯥꯡꯗꯣꯛꯂꯒꯁꯨꯃꯥꯏꯅ
ꯑꯗꯣ ꯑꯗꯣ ꯑꯗꯨꯗꯤ ꯅꯣꯔꯋꯦꯅꯦ ꯅꯣꯔꯋꯦ
ꯑ ꯑꯥꯎ ꯑꯗꯨ ꯉꯝꯕꯒꯤꯔꯣ
ꯃꯣꯏ ꯉꯝꯕꯅꯦ ꯑꯗꯨꯒ ꯕ꯭ꯔꯥꯖꯤꯜꯒ ꯁꯥꯟꯅꯕꯅꯦꯅꯕ ꯕ꯭ꯔꯥꯖꯤꯜꯒ ꯅꯣꯔꯋꯦ ꯁꯥꯟꯅꯕꯅꯦꯅꯕ ꯕ꯭ꯔꯥꯖꯤꯜꯅ ꯒꯣꯜ ꯑꯃꯈꯛꯇꯪ ꯆꯟꯕ ꯅꯣꯔꯋꯦꯅ ꯒꯣꯜ ꯑꯍꯨꯝ ꯆꯟꯕ ꯑꯗꯨ ꯅꯨꯃꯤꯠꯇꯨꯅꯦ ꯅꯦꯃꯔꯅ ꯀꯞꯄꯗꯣ ꯃꯥꯗꯤ ꯃꯥꯒꯤ ꯃꯥꯒꯤ ꯒꯤꯁꯨ ꯂꯥꯁ ꯄ꯭ꯂꯦ ꯑꯣꯏꯈ꯭ꯔꯦꯗꯅ ꯑꯗꯨꯒꯤ ꯅꯦꯃꯔꯗꯤ ꯍꯟꯗꯛꯇꯤ ꯐꯖꯅ ꯁꯥꯟꯅꯕ ꯐꯪꯉꯣꯏ ꯃꯥꯗꯤ ꯑꯅꯤ ꯑꯍꯨꯝꯔꯛ ꯀꯨꯝꯕ ꯈꯛꯇꯪ ꯁꯥꯟꯅꯕ ꯐꯪꯉꯝꯒꯅꯦꯕ
ꯑꯣ
ꯍꯥꯏꯗꯤ ꯃꯥꯗꯤ ꯃꯈꯣꯡ ꯁꯣꯛꯑꯦꯗꯅ ꯑꯗꯨꯒꯤ ꯁꯥꯟꯅꯕ ꯐꯪꯕꯗꯨꯁꯨ ꯑꯥꯐꯇꯔ ꯕ꯭ꯔꯦꯛ ꯆꯪꯕꯒꯨꯝꯕꯗ ꯇ꯭ꯋꯦꯟꯇꯤ ꯃꯤꯅꯠꯁ ꯀꯨꯝꯕ ꯈꯇꯪ ꯁꯥꯟꯅꯕ ꯐꯪꯉꯦꯕ ꯃꯥꯗꯣ ꯅꯍꯟꯗꯣ ꯕ꯭ꯔꯖꯤꯜꯗꯣ ꯆꯜꯂꯣꯏꯗꯕꯅꯦ ꯑꯗꯨꯐꯥꯎ ꯄꯦꯅꯥꯜꯇꯤ ꯑꯃ ꯄꯤꯕꯒꯤꯀꯣ ꯄꯦꯅꯥꯜꯇꯤꯗ ꯅꯦꯃꯔꯅ ꯒꯣꯜ ꯑꯃ ꯈꯇꯪ ꯆꯟꯕꯤꯕꯅꯦ ꯅꯠꯇ꯭ꯔꯗꯤ ꯁꯨꯡꯆꯪ ꯆꯪꯉꯣꯏ ꯅꯣꯔꯋꯦꯗꯤ ꯀꯔꯤꯅꯣ ꯄꯦꯅꯥꯜꯇꯤ ꯅꯠꯇꯦꯕ ꯃꯣꯏꯅ ꯆꯪꯕ ꯃꯌꯥꯝꯗꯣ ꯑꯗꯨꯝ ꯁꯥꯟꯅꯕꯗ ꯆꯪꯈꯤꯕ ꯉꯥꯛꯇꯅꯦꯕ꯫
ꯑꯁ
ꯍꯧꯖꯤꯛ ꯍꯤꯡꯉꯤꯕꯁꯦ ꯑꯦꯝꯕꯥꯄꯦ ꯂꯩꯔꯤ ꯐ꯭ꯔꯥꯟꯁꯀꯤꯀꯣ ꯑꯗꯨꯒ ꯅꯣꯔꯋꯦ ꯍꯥꯂꯦꯟ ꯂꯩꯔꯦ ꯑꯥꯔꯖꯦꯟꯇꯤꯅꯥꯗꯅ ꯃꯦꯁꯤ ꯂꯩꯔꯦ ꯑꯤꯁꯄꯦꯟꯗꯅ ꯌꯥꯃꯜ ꯂꯩꯔꯦ ꯑꯁ ꯀꯅꯥꯅ ꯉꯝꯒꯦꯔꯥ ꯈꯪꯗꯦꯗ ꯑꯥꯔꯖꯦꯟꯇꯤꯅꯥꯒ ꯏꯖꯤꯞꯀꯤꯒ ꯄ꯭ꯂꯦ ꯂꯩꯕꯅꯦ ꯑꯃꯨꯛ
ꯉꯁꯤ
ꯉꯥꯁꯤꯔꯥ ꯍꯌꯦꯡꯂꯥ ꯂꯩꯕꯅꯦ ꯍꯣꯏ
ꯑꯗꯣ ꯑꯅꯦꯝꯕ ꯅꯨꯄꯥꯗꯨꯒꯤ ꯁꯞꯄꯣꯔꯠꯅꯦ ꯑꯥꯔꯖꯦꯟꯇꯤꯅꯥ ꯑꯥꯔꯖꯦꯟꯇꯤꯅꯥꯗꯣ꯫
ꯑꯣ
ꯑꯁ ꯉꯔꯥꯡ ꯑꯥꯔꯖꯦꯟꯇꯤꯅꯥꯒꯤ ꯐꯦꯟꯁꯤꯡꯅ ꯑꯩꯉꯣꯟꯗ ꯃꯦꯁꯦꯁ ꯊꯥꯔꯛꯄ ꯃꯌꯥꯝꯗꯣ ꯑꯩꯅ ꯁꯤꯟ ꯁꯨ ꯁꯨꯡ ꯇꯧ ꯇꯧꯕꯤꯗꯕ꯫
ꯅꯣꯛ ꯅꯤꯡꯉꯤꯗ ꯕꯣꯜꯒꯤ ꯃꯔꯝꯗ ꯑꯃꯒꯤ ꯏꯁꯇꯦꯇꯁꯇꯁꯨ ꯎꯑꯦ ꯑꯩ ꯋꯥꯆꯞꯇ ꯀꯔꯤ ꯍꯥꯏꯕ꯭ꯔꯥ ꯃꯣꯏꯅ ꯍꯥꯏꯕꯗ ꯕꯣꯜ ꯕꯣꯜ ꯃꯁꯦꯟꯁꯦ ꯌꯦꯡꯅꯤꯡꯗꯕ ꯑꯩꯒꯤ ꯀꯟꯇꯦꯛ ꯃꯌꯥꯝꯁꯤꯗ ꯑꯃ ꯌꯥꯎꯔꯦ ꯕꯣꯁꯅꯔꯤꯦ ꯃꯁꯦꯟ ꯃꯕꯥꯏꯒꯤ ꯇꯥꯏꯞꯇ ꯋꯥꯥ ꯉꯥꯡꯕ ꯑꯣ꯫
ꯍꯣꯏ ꯑꯥꯔꯖꯦꯟꯇꯤꯅꯥꯒꯤ ꯐꯦꯟ ꯃꯌꯥꯝꯅꯤꯀꯣ ꯃꯣꯏꯅ ꯐꯤꯜꯗꯨꯗ ꯆꯪꯉꯒ ꯁꯥꯟꯅꯕꯒꯤ ꯃꯑꯣꯡꯗ ꯋꯥꯔꯤ ꯁꯥꯕꯅꯦ
ꯑꯗꯨꯅꯦꯁꯦ ꯌꯦꯡꯅꯤꯡꯗꯕꯌꯥꯝꯅ ꯂꯩꯔꯦ ꯃꯁꯦꯟ ꯃꯕꯥꯏꯒꯤ ꯇꯥꯏꯞꯇ ꯋꯥꯔꯤꯒ ꯁꯥꯔꯗꯅ ꯕꯣꯜ ꯃꯌꯥꯝꯖꯦ
ꯆꯝꯅ ꯅꯣꯛꯅꯤꯉꯦꯗ ꯑꯩꯗꯤ
ꯑꯩ ꯑꯩ ꯍꯌꯦꯡ ꯊꯕꯛ ꯆꯠꯀꯅꯤ ꯍꯣꯏ ꯉꯁꯤꯁꯨ ꯏꯚꯅꯤꯡꯗ ꯍꯜꯂꯛꯑꯦ ꯍꯌꯦꯡꯂꯣ ꯄꯨꯡ ꯑꯅꯤꯗ ꯍꯜꯂꯛꯀꯅꯤ꯫ ꯍꯌꯦꯡ ꯂꯥꯛꯑꯣ ꯄꯨꯡ ꯀꯌꯥꯗ ꯂꯥꯛꯑꯣ ꯍꯥꯏꯕ꯭ꯔꯣ
ꯑꯗꯨꯝ ꯅꯪ ꯂꯥꯛꯈ꯭ꯔꯣ ꯂꯥꯛꯈ꯭ꯔꯣ ꯑꯩꯁꯨ ꯄꯨꯡ ꯑꯅꯤ ꯃꯈꯥꯏꯗ ꯁꯨꯇꯤ ꯊꯥꯔꯅꯤ ꯑꯩ ꯍꯥꯏꯈ꯭ꯔꯕꯅꯦ ꯄꯨꯡ ꯑꯅꯤ ꯃꯈꯥꯏ ꯂꯥꯛꯀꯦꯅ ꯑꯥ
ꯌꯥꯝꯅ ꯅꯨꯡꯉꯥꯏꯌꯦꯅ ꯑꯩꯅ ꯑꯁꯤ ꯏꯃꯥꯟꯅꯕꯗꯣ ꯑꯥꯒꯤ ꯏꯃꯥꯟꯅꯕꯗꯣ ꯀꯣꯜ ꯇꯧꯔꯒ ꯍꯪꯕ ꯅꯣꯏ ꯄꯨꯡ ꯀꯌꯥꯗ ꯂꯣꯏꯒꯦꯔꯣ ꯍꯪꯉꯒ ꯃꯥꯗꯣ ꯁꯨꯇꯤꯗꯤ ꯐꯪꯗ꯭ꯔꯦ ꯍꯥꯏꯌꯦꯕ ꯍꯣ ꯃꯣꯏꯒꯤ ꯊꯕꯛ ꯃꯐꯝꯗ ꯁꯤꯟꯕꯒꯤ ꯑꯗꯨꯒꯤ ꯃꯥꯗꯣ ꯊꯕꯛꯇꯣ ꯊꯦꯡꯅ ꯂꯣꯏꯔꯒ ꯂꯥꯛꯀꯦ ꯍꯥꯏꯌꯦꯦ ꯄꯨꯡ ꯇꯔꯥꯃꯥꯊꯣꯏ ꯑꯋꯥꯏꯗ ꯂꯣꯏꯒꯅꯤ ꯍꯥꯏꯌꯦ ꯑꯗꯨꯒ ꯂꯥꯛꯀꯦ ꯀꯩ ꯍꯥꯏꯒꯦ ꯑꯗꯨꯝ ꯊꯦꯡꯉꯁꯨ ꯊꯦꯡꯅ
ꯍꯌꯦꯡ ꯑꯌꯨꯛ ꯍꯌꯦꯡꯁꯤ
ꯍꯣꯏ ꯍꯌꯦꯡꯗꯣ ꯑꯩꯅ ꯑꯩꯅ ꯃꯉꯣꯟꯗ ꯍꯪꯕ ꯅꯪ ꯅꯣꯏꯗꯥ ꯆꯠꯀꯗ꯭ꯔꯥ ꯍꯪꯕ ꯑꯩꯅꯥ ꯍꯣꯏ ꯆꯠꯀꯅꯤ ꯅꯪꯗꯤ ꯂꯥꯛꯑꯣꯏꯗ꯭ꯔꯣ ꯂꯥꯛꯑꯣꯅ ꯀꯧꯕ ꯁꯥꯕꯅ ꯑꯣ ꯊꯦꯡꯉꯁꯨ ꯂꯥꯛꯑꯁꯨ ꯊꯦꯡꯒꯅꯤ ꯑꯩꯗꯤ ꯍꯥꯏꯌꯦ
ꯎꯝ ꯑꯩ ꯉꯔꯥꯡꯁꯨ ꯃꯤꯁꯦꯁ ꯊꯥꯕꯅꯦ ꯑꯗ ꯏꯃꯥꯟꯅꯕ ꯑꯩꯈꯣꯏ ꯏꯃꯥꯟꯅꯕꯗꯣ ꯗ ꯂꯥꯛ ꯂꯥꯛ ꯀꯦꯔꯥ ꯂꯥꯛꯑꯣꯏꯗ꯭ꯔꯥ ꯂꯥꯛꯑꯣꯏꯗꯧ ꯑꯣꯏꯔꯗꯤ ꯑꯩ ꯁꯨꯇꯤ ꯂꯧꯔꯣꯏ ꯂꯥꯛꯀꯗꯧ ꯑꯣꯏꯔꯗꯤ ꯂꯧꯒꯗꯕ ꯑꯅꯥꯕ ꯂꯥꯛꯀꯅꯤꯅ ꯍꯥꯢꯌꯦ꯫
ꯎꯝ ꯂꯥꯛꯑꯗꯤ ꯐꯩꯌꯦ꯫
ꯑ ꯂꯥꯛꯇ꯭ꯔꯗꯤ ꯑꯃꯗꯣ ꯈꯪꯗꯦ ꯂꯥꯛꯑꯔꯣꯏ ꯗ ꯑ ꯑꯗꯨ ꯃꯥ ꯊꯦꯡꯅ ꯂꯥꯛꯀꯅꯤ ꯍꯥꯏꯌꯦꯅꯦ ꯑꯗꯨꯗꯤ ꯑꯣꯏꯔꯔꯣꯏꯕ꯫
ꯍꯣꯏ ꯍꯥꯏꯗꯣꯈ꯭ꯔꯣ꯫
ꯍꯥꯏꯗꯤ ꯑꯃ ꯑꯅꯦꯝꯕ ꯑꯃ ꯂꯩꯕꯗꯣ
ꯑꯗ ꯑꯗꯨꯗꯤ ꯌꯥꯗꯦꯕ ꯑꯗꯣ ꯑꯃꯗꯣ
ꯍꯣꯏ ꯍꯣꯏ ꯈꯪꯉꯦ ꯒ꯭ꯌꯥꯟ ꯇꯥꯏꯌꯦꯦ ꯑꯅ
ꯎꯝ꯫
ꯍꯣꯏ ꯍꯣꯏ ꯐꯔꯦ ꯑꯗꯨꯗꯤ ꯑꯃꯨꯛ ꯁꯥꯟꯅꯔꯁꯦꯀꯣ꯫
ꯉꯥꯏꯈꯣ ꯄꯥꯏꯈꯣ ꯉꯥꯏꯍꯥꯛꯇꯪ ꯀꯔꯤꯔꯣ ꯌꯥꯝ ꯊꯝꯅꯤꯡꯉꯕ꯭ꯔꯣ
ꯊꯝꯃꯒꯦ ꯍꯣꯔꯦꯟ ꯅ ꯑꯃꯨꯛ ꯁꯥꯟꯅꯔꯁꯦ
ꯊꯝꯈꯤꯅꯣꯉꯥ ꯎꯔꯤ ꯆꯅꯥꯈꯤꯁꯦ ꯍ ꯍ ꯅꯪ ꯅꯪ ꯊꯕꯛ ꯆꯤꯜꯂꯗꯤ ꯊꯝꯃꯣ꯫
ꯍꯣꯏ ꯍꯣꯏ ꯊꯝꯃꯦꯀꯣ꯫
ꯍꯣꯏ ꯍꯣꯏ
ꯎꯝ ꯎꯝ꯫